ꯍꯥꯎꯕ꯭ꯔꯣ
ꯇꯥꯕ꯭ꯔ?
ꯍꯜꯂꯣ꯫
ꯑꯣ
ꯍꯜꯂꯣ ꯎꯝ ꯆꯞ-ꯆ-ꯆꯥꯔꯕꯣ? ꯑ
ꯇꯥꯏꯀꯣ
ꯎ ꯇꯥꯏꯌꯦ ꯇꯥꯏꯌꯦ
ꯎꯝ
ꯅꯣꯢ ꯁꯥꯃꯣꯁ ꯐꯠ ꯆꯥꯈ꯭ꯔꯕꯣ ꯁꯥꯃꯣꯁ ꯑꯃꯝꯐꯨꯠ ꯆꯥꯈ꯭ꯔꯕꯣ
ꯁꯝꯃꯣ ꯑꯗꯨ ꯀꯩꯅꯣ ꯁꯝꯃꯣ
ꯁꯥꯃꯨ ꯆꯝꯐꯨꯠ
ꯁꯥꯃꯨꯗꯤ ꯀꯔꯤꯅꯣ
ꯁꯅꯣꯗꯤꯛꯂꯤꯦꯐꯦꯝ ꯎꯝ
ꯑꯦꯂꯤꯐꯦꯟ
ꯎꯝ ꯑ
ꯆꯥꯕ ꯌꯥꯕ꯭ꯔꯥꯅꯦ
ꯅꯨꯡ ꯀꯥꯡꯉꯧꯁꯦ ꯆꯥꯈ꯭ꯔꯕ ꯅꯪ
ꯀꯥꯗ꯭ꯔꯤꯗ ꯅꯨꯡꯁꯨ ꯈꯪꯗꯦ ꯁꯥꯃꯨꯁꯨ ꯈꯪꯗꯦ
ꯅꯪꯂ ꯅꯪꯈꯪꯗꯦ
ꯑꯥ
ꯅꯨꯡꯒꯤ ꯏꯁꯇꯣꯟꯗ
ꯑꯥ ꯑꯗꯨ ꯑꯣꯏꯔꯦ ꯈꯪꯗꯦꯗ ꯑꯃ ꯐꯥꯎ ꯆꯥ ꯆꯥꯗ꯭ꯔꯤ ꯅꯪ ꯆꯥꯕ꯭ꯔꯥ
ꯑꯩꯗꯤ ꯌꯥꯝꯅ ꯆꯥꯈ꯭ꯔꯦ ꯑꯗꯨꯒꯗꯤ ꯌꯥꯝ ꯀꯟꯈ꯭ꯔꯦ ꯑꯩꯁꯦ ꯃꯁꯜꯁꯨ ꯆꯥꯎ ꯃꯆꯥ ꯃꯁꯜꯁꯨ ꯌꯥꯝ ꯌꯥꯝ ꯆꯥꯎ ꯊꯣꯛꯈ꯭ꯔꯕꯅꯦ ꯑꯩ
ꯅꯣꯏ ꯈꯨꯟꯗ ꯁꯥꯃꯨ ꯂꯩꯕ꯭ꯔꯅꯦ
ꯂꯩꯇꯦꯗ ꯃꯔꯛꯇꯤ ꯂꯥꯛꯔꯝꯃꯦ ꯑꯦ ꯀꯩꯅꯣ
ꯃꯔꯛ ꯑ
ꯑ ꯎ ꯁꯤꯡ ꯁꯤꯡꯔ
ꯍꯥꯥ
ꯎ ꯆꯤꯡꯕ ꯈꯪꯗꯦ
ꯈꯪꯗꯦ ꯑꯗꯨꯁꯨ ꯑꯩꯗꯤ ꯃꯩꯇꯩꯂꯣꯟ ꯐꯖꯅ ꯊꯣꯛꯇꯕꯅꯦ ꯑꯗꯨꯒꯤ ꯅꯪ ꯍꯥꯏꯕꯁꯤꯡꯗꯣ ꯈꯪꯗꯕ ꯉꯥꯛꯇꯅꯤ
ꯁꯥꯃꯨꯗꯣ ꯑꯃꯔꯛ ꯂ ꯥꯛꯈ꯭ꯔꯦ ꯎꯈ꯭ꯔꯦ ꯅꯪ ꯎꯈ꯭ꯔꯦ ꯎꯗ꯭ꯔꯤ
ꯎ ꯇꯥꯕ꯭ꯔꯥ
ꯇꯥꯏꯌꯦ
ꯑ ꯑꯃꯔꯥꯛ ꯍꯥꯏꯌꯣ
ꯍꯜꯂꯣ
ꯍꯜꯂꯣ ꯇꯥꯏꯌꯦ
ꯑꯥ ꯑꯥ ꯍꯧꯖꯤꯛꯀꯤ ꯇꯥꯌꯦ
ꯁꯥꯃꯨꯗꯣ ꯎꯈ꯭ꯔꯕ ꯍꯥꯏꯕꯅꯦꯗ
ꯑꯍꯥ ꯎꯗ꯭ꯔꯤ ꯎꯗ꯭ꯔꯤꯌꯦ
ꯑꯣ
ꯃꯥ ꯐꯥꯎ ꯎꯗ꯭ꯔꯤꯌꯦ
ꯑꯩꯗꯤ ꯎ ꯑꯩꯈꯣꯏ ꯈꯨꯟꯗ ꯄꯨꯔꯛꯄ
ꯑꯣ
ꯑ ꯎꯈ꯭ꯔꯦ
ꯀꯔꯤ ꯇꯧꯅꯤꯡꯉꯥꯏ ꯄꯨꯔꯛꯄ꯭ꯔꯥ
ꯃꯣꯏ ꯚꯤꯝ ꯁꯥꯟꯅꯕꯀꯣ ꯕꯤꯝ ꯌꯣꯟꯕꯗ
ꯑꯗꯨꯁꯨ ꯈꯪꯗꯦ
ꯎ ꯑꯆꯧꯕ ꯌꯣꯟꯕꯗꯣ ꯀꯛꯅꯤꯡꯉꯥꯏ
ꯑꯥ
ꯑꯣ ꯑꯆ ꯑꯣ ꯑꯆꯧꯕ ꯚꯤꯝꯗꯣ
ꯑꯥ
ꯑꯗꯨ ꯃꯣꯏꯗꯤ ꯁꯥꯃꯨꯁꯦ ꯃꯣꯏꯅ ꯃꯤꯅ ꯀꯩꯅꯣ ꯉꯝꯗꯕꯗꯣ ꯁꯁꯃꯨꯁꯤꯡꯅ ꯑꯗꯨꯝ ꯇꯧꯍꯜꯂꯤꯕ
ꯑꯣ ꯑꯣ
ꯑꯗꯨꯒꯤꯗꯃꯛꯇ ꯃꯣꯏ ꯁꯥꯃꯨ ꯄꯨꯔꯛꯄ
ꯑꯣ ꯑꯩꯗꯤ ꯆꯥꯅꯤꯡꯉꯥꯏꯔꯥꯅ ꯈꯜꯂꯨꯔꯦ
ꯎꯝ
ꯑꯗꯨꯒ ꯑꯗꯨꯗꯣ ꯄꯨꯔꯛꯑꯒ ꯃꯥꯒꯤ ꯊꯕꯛ ꯇꯔꯒ
ꯎꯝ
ꯀꯔꯤ?
ꯑꯣ ꯚꯤꯝꯗ ꯑꯩꯈꯣꯏꯗꯤ ꯇꯨꯝꯅ ꯄꯨꯔꯛꯄꯅꯤꯗ
ꯑꯥ
ꯆꯨꯝꯅ ꯄꯔꯛꯅ ꯑꯩꯈꯣꯏꯗꯗꯤ ꯎꯝ ꯑꯗꯣ ꯀꯩꯗꯧꯉꯩ ꯌꯨꯝ ꯆꯠꯀꯅꯤ
ꯑꯩꯗꯤ ꯈ꯭ꯔꯤꯁꯃꯥꯁꯒꯨꯝꯕ ꯃꯇꯝꯗ ꯍꯜꯂꯛꯀꯗꯕ ꯃꯥꯜꯂꯦ
ꯑꯣ
ꯑꯥ
ꯅꯅꯥꯎꯅꯨꯄꯤꯗꯣ ꯀ꯭ꯂꯥꯁ ꯀꯌꯥ ꯇꯝꯕꯅꯣ
ꯀꯣꯂꯦꯖ ꯀꯥꯔꯤ ꯌꯦꯗ
ꯑꯣ ꯗ ꯦꯗꯥ
ꯑ ꯦꯁ ꯎꯝ
ꯑꯣ ꯕꯤ ꯑꯦꯁ ꯁꯤ
ꯎꯝ
ꯃꯦꯝꯁꯩꯅ ꯅꯪꯗꯤ ꯀꯌꯥꯐꯥꯎ ꯇꯝꯕ꯭ꯔꯥ
ꯃꯥꯁꯇꯔ
ꯃꯥꯁꯇꯔ ꯂꯣꯏꯈ꯭ꯔꯦ
ꯍꯣꯏ
ꯌꯥꯝ ꯐꯥꯏꯩꯅ
ꯑꯦꯗꯗꯣ ꯏ ꯑꯗꯨꯏ ꯁꯔꯇꯤꯐꯤꯦꯠ ꯅ ꯀꯔꯤꯁꯨ ꯇꯧꯕ ꯌꯥꯔꯔꯣꯏ
ꯑꯗꯨ ꯃꯥꯁꯇꯔ ꯂꯣꯏꯔꯒꯗꯤ ꯑꯣꯖꯥ ꯑꯣꯏꯕꯁꯨ ꯌꯥꯏ
ꯑꯣꯖꯥꯁꯨ ꯇꯧꯅꯤꯡꯗꯦ
ꯕꯤꯖꯤꯅꯦꯁ ꯇꯧꯕꯁꯨ ꯌꯥꯏ
ꯎꯝ ꯌꯥꯔꯁ ꯏꯅꯣ ꯑꯦꯛꯇꯤꯞꯁꯨ ꯑꯣꯏꯗꯕꯅꯤꯅꯀꯣ ꯀꯔꯤꯁꯨ ꯇꯧꯅꯤꯡꯉꯥꯏ ꯂꯩꯇꯦ ꯪ ꯅꯪꯗꯤ ꯀꯔꯤ ꯊꯕꯛ ꯇꯧꯕ꯭ꯔꯥ
ꯃꯣꯏꯗꯤ ꯀꯔꯤ ꯍꯥꯏꯁꯦꯗꯣ
ꯍ
ꯃꯤꯅꯤꯁꯇ꯭ꯔꯤꯗ ꯂꯩꯔꯦ ꯍꯥꯏꯗꯤ
ꯍꯥꯥ
ꯃꯤꯅꯤꯁꯇ꯭ꯔꯤꯗ ꯂꯩꯌꯦ
ꯑꯣ ꯑꯣ
ꯃꯤꯃꯥꯡꯗ ꯍꯥꯏꯔꯤꯉꯩꯗꯤ ꯏꯀꯥꯏꯒꯤꯗ ꯅꯪꯅ ꯍꯪꯕꯒꯤ ꯍꯥꯏꯕ ꯋꯥꯅꯤ
ꯀꯔꯤ ꯏꯀꯥꯏꯒꯗꯕ ꯀꯥꯅꯤꯡꯉꯥꯏ ꯀꯔꯤꯁꯨ ꯂꯩꯇꯅ ꯊꯕꯛꯇꯤ ꯊꯕꯛꯅꯤꯅꯀꯣ ꯏꯀꯥꯢ ꯏꯀꯥꯏꯗ꯭ꯔꯁꯨ ꯌꯥꯏ
ꯃꯤꯁ ꯃꯤꯁꯇ꯭ꯔꯤꯗ ꯍꯥꯢꯔꯛꯀꯅꯤ
ꯊ
ꯃꯤꯁꯇꯤ ꯅꯠꯇꯕꯀꯣ
ꯃꯤꯅꯤꯁꯇ꯭ꯔꯤ
ꯎꯝ
ꯑꯣ ꯑ ꯄ꯭ꯔꯊꯅꯥ ꯇꯧꯕ ꯑꯗꯨꯒꯨꯝꯕꯒꯤꯔ?
ꯍꯣꯏ
ꯑꯣ ꯐꯔꯦ ꯌꯥꯝ ꯐꯔꯦꯅꯦ
ꯎꯝ
ꯀꯥꯡꯁꯦ ꯌꯥꯝ ꯅꯩꯗ ꯑꯩꯈꯣꯏꯒꯤꯁꯦ
ꯅꯣꯏ ꯀꯥꯡ ꯌꯥꯝ ꯀꯩꯅꯣ ꯅꯥꯏꯠ ꯀꯩꯅꯣ ꯊꯥꯕ ꯌꯥꯗ꯭ꯔꯥ
ꯊꯥꯕꯅꯤ ꯃꯅꯝꯗꯣ
ꯎꯝ
ꯀꯣꯛ ꯉꯥꯎꯋꯦ ꯑꯩꯗꯤ ꯅꯝꯈ꯭ꯔꯗꯤ
ꯑꯗꯨ ꯑꯗꯨ ꯃꯣꯁꯀ꯭ꯋꯤꯇꯣ ꯕꯦꯟ ꯇꯧꯒꯗꯕ
ꯑꯥ
ꯃꯣꯁꯀ꯭ꯋꯤꯇꯣ ꯕꯦꯠ ꯑꯩꯁꯨ ꯅꯍꯟ ꯑꯃ ꯐꯖꯕ ꯑꯃ ꯂꯧꯔꯦ
ꯑꯣ
ꯀꯅꯥꯒꯤ
ꯑꯥ ꯑꯥ
ꯍꯖꯔꯣ ꯎꯝ ꯍꯧꯖꯤꯛ ꯑꯗꯨꯝ ꯁꯤꯖꯤꯜꯂꯤ ꯂꯥꯛ ꯑꯩꯈꯣꯏꯗꯤ ꯌꯥꯝ ꯂꯩꯇ꯭ꯔꯦ ꯑꯗꯨ ꯑꯣꯏꯔꯁꯨꯀꯣ ꯑꯃ ꯑꯅꯤ ꯈꯛꯇ ꯂꯥꯛꯑꯁꯨ ꯌꯥꯝꯅ ꯑꯗꯨ ꯑꯗꯨꯝ ꯗꯤꯁꯇꯔꯕ ꯑꯣꯏꯗꯅ ꯌꯥꯝꯅ ꯀꯝꯐꯣꯔꯠ ꯑꯣꯏꯗꯕ꯫
ꯍꯣꯏ ꯑꯩꯗꯤ ꯑꯩꯒꯤ ꯈꯨꯄꯥꯛꯅ ꯃꯣꯁꯀꯤꯇꯣ ꯕꯦꯠ ꯑꯣꯏꯅ ꯇꯧꯔꯤ
ꯎꯝ
ꯍꯥꯍꯥꯍꯥ
ꯁꯤꯁꯇꯔ ꯃꯥꯁꯇꯔ ꯂꯣꯏꯕꯗꯤ ꯀꯔꯤ ꯁꯞꯖꯦꯛꯇ ꯂꯣꯏꯕꯔ
ꯑꯩꯗꯤ ꯕꯣꯇꯅꯤꯗ
ꯂꯠꯅꯤ ꯌꯥꯗ ꯕꯣꯇꯅꯤ ꯑꯣꯏꯔꯗꯤ ꯅꯪ ꯊꯕꯛ ꯐꯪꯕ ꯌꯥꯏꯗꯅ ꯕꯣꯇꯅꯤꯁꯦ ꯕꯣꯇꯅꯤꯁꯦ ꯑꯦꯒ꯭ꯔꯤꯗ ꯆꯪꯕ ꯌꯥꯗꯔꯥ
ꯍꯥꯥ
ꯅꯣꯏ ꯕꯣꯇꯅꯤ ꯂꯧꯕꯗꯣ
ꯑꯧ
ꯑꯦꯒ꯭ꯔꯤ ꯂꯣꯝꯗ ꯆꯪꯕ ꯌꯥꯗ꯭ꯔꯣ
ꯌꯥꯔꯝꯃꯅꯤ ꯑꯗꯨ ꯌꯥꯔꯝꯃꯅꯤ ꯈꯪꯗꯦ ꯑꯗꯨ ꯑꯩꯗꯤ ꯀꯩꯅꯣ ꯂꯥꯏꯔꯤꯛ ꯇꯝꯕ ꯍꯥꯏꯅꯤꯡꯉꯥꯏ ꯍꯥꯏꯕ ꯍꯩꯇꯦ ꯃꯩꯇꯩꯂꯣꯟ ꯋꯥ ꯉꯥꯡꯕꯁꯨ ꯌꯥꯝ ꯋꯥꯏ
ꯍꯨꯝ ꯍꯨꯝ ꯆꯄꯥ ꯆꯄꯥ ꯆꯄꯥꯇ ꯂꯩ ꯀꯅ ꯃꯥꯡꯒꯅꯤꯗ
ꯑ
ꯄꯥꯠꯀ ꯂꯩꯒꯅꯥ ꯃꯥꯡꯒꯅꯤ
ꯆꯨꯝꯃꯦ
ꯑꯍꯝ
ꯄꯥꯠꯇ ꯂꯩꯕ ꯃꯥꯟꯗ꯭ꯔꯦ
ꯅꯪ ꯀꯃꯥꯏ ꯗꯨꯀꯥꯟ ꯆꯠꯄ꯭ꯔꯥ ꯑꯗꯨꯗꯤ
ꯆꯠꯇꯦꯗꯥ ꯑꯣ ꯀꯩꯕ
ꯗꯨꯀꯥꯟꯗ ꯄꯣꯠ ꯂꯩꯕ ꯈꯣꯠꯄ ꯆꯠꯄ ꯃꯤꯛ ꯀꯃꯥꯏꯅ ꯆꯠꯄ꯭ꯔꯥ ꯍꯥꯏꯕꯅꯤꯗ
ꯑꯗꯨꯒꯨꯝꯕꯒꯤꯗꯤ ꯋꯥ ꯑꯥ ꯆꯠꯁꯤ
ꯀꯕꯨꯏꯒꯤ ꯂꯣꯟꯒ ꯔꯣꯡꯃꯩꯒꯤ ꯂꯣꯟꯒ ꯃꯩꯇꯩꯒꯤ ꯂꯣꯟꯒ ꯃꯤꯛꯁ ꯇꯧꯗ꯭ꯔꯗꯤ ꯌꯥꯔꯔꯣꯏꯗ ꯑꯩꯒꯤꯁꯦ
ꯆꯍꯤ ꯀꯌꯥ ꯁꯨꯔꯦ ꯅꯪ ꯂꯩꯕ
ꯌꯥꯝꯃꯦ ꯀꯣꯂꯦꯖ ꯀꯥꯔꯤꯉꯩꯗꯒꯤ ꯑꯗꯨꯝ ꯂꯩꯕꯅꯦ ꯑꯗꯣ ꯃꯩꯇꯩ ꯑꯉꯥꯡꯁꯤꯡ ꯍꯤꯡ ꯅꯠꯇ꯭ꯔ ꯁꯥꯇ꯭ꯔꯁꯤꯡꯕꯨ ꯇꯤꯟꯅꯗꯕꯩ ꯀꯣ
ꯎꯝ
ꯍꯧꯖꯤꯛꯐꯥꯎꯕ ꯊꯣꯛꯇ꯭ꯔꯤꯅꯦ
ꯎꯝ ꯑꯍꯟ ꯑꯣꯏ ꯑꯍꯟ ꯑꯣꯏꯕꯅ ꯍꯥꯟꯈ꯭ꯔꯅꯤ ꯊꯣꯛꯇ꯭ꯔꯤꯉꯩꯗ ꯊꯣꯛꯇ꯭ꯔꯤꯉꯩꯗ ꯑꯍꯟ ꯑꯣꯏꯕꯅ ꯑꯍꯟ ꯑꯣꯏꯕꯅ ꯍꯥꯟꯈ꯭ꯔꯅꯤ
ꯑꯣꯏꯗꯧꯔꯦ
ꯅꯪ ꯃꯥꯁꯇ꯭ꯔ ꯂꯣꯏꯕ ꯌꯥꯝ ꯐꯔꯦꯅꯦ
ꯈꯪꯗ꯭ꯔꯦꯗ ꯑꯗꯨꯝ ꯃꯤꯡꯒꯤ ꯈꯛꯇꯅꯦ ꯍꯥꯥ
ꯑꯩꯈꯣꯏ ꯂꯝꯅ ꯂꯣꯏꯕ꯭ꯔꯥ
ꯑꯩꯈꯣꯏ ꯂꯝꯗ ꯍꯥꯏꯗꯤ
ꯍꯧꯖꯤꯛ ꯍꯧꯖꯤꯛ ꯅꯪꯅ ꯂꯩꯕ ꯃꯐꯝꯗꯣ
ꯑ ꯑꯥ
ꯑꯣ
ꯎꯝ ꯆꯨꯝꯃꯦ ꯑꯁꯤꯅꯤꯒꯤ ꯂꯩꯕꯅꯦ ꯂꯩꯈ꯭ꯔꯕꯥ ꯇ꯭ꯋꯦꯟꯇꯤ ꯇꯨꯗꯒꯤ ꯀꯣ ꯇ꯭ꯋꯦꯟꯇꯤ ꯇꯨꯗ ꯂꯣꯏ ꯂꯣꯏꯕꯅꯦ
ꯑꯣ
ꯑ ꯀꯨꯏꯔꯦꯗ ꯑꯗꯨꯏ
ꯑꯗꯨ ꯅꯣꯏ ꯃꯃꯥ ꯕꯕꯥꯈꯣꯏꯗꯤ ꯀꯃꯥꯏ ꯇꯧꯔꯤꯒꯦ
ꯑꯗꯨꯝ ꯌꯨꯝꯗ ꯂꯩ
ꯑꯣ ꯀꯔꯤ ꯀꯔꯤ ꯁꯨꯕ ꯁꯨꯔ ꯂꯩꯕ꯭ꯔꯥ ꯃꯣꯏꯗꯤ
ꯑꯣ ꯍꯩꯕ ꯍꯩꯇꯦ ꯗꯨꯁꯨ